ꯃꯃꯥ ꯍꯜꯂꯣ ꯃꯃꯥ ꯍꯥꯎ ꯍꯜꯂꯣ
ꯍꯜꯂꯣ
ꯀꯩꯗꯧꯔꯝꯃꯤꯅꯣ
ꯃꯝꯃꯤꯅꯦ
ꯑꯣ ꯅꯣꯏ ꯀꯩꯅꯣ ꯁꯟꯗꯦ ꯅꯨꯃꯤꯠꯇ ꯀꯥꯏ ꯀꯥꯏꯗ ꯀꯣꯏ ꯆꯠꯅꯤ ꯍꯥꯏꯕ ꯀꯪꯂꯥꯗ ꯆꯠꯅꯤ ꯍꯥꯏꯔꯣ
ꯀꯪꯂꯥꯗ ꯆꯠꯂꯨꯁꯦꯅ ꯇꯧꯕꯅꯤꯗ ꯁꯟꯗꯦꯗ ꯑꯉꯥꯡꯑꯩꯒꯤꯁꯨ ꯁꯨꯇꯤ ꯂꯩꯕꯥꯅ
ꯀꯅꯥ ꯀꯅꯥ ꯆꯠꯇꯣꯏꯅꯣ ꯃꯤ ꯀꯌꯥꯝ ꯌꯥꯝꯒꯦ
ꯃꯤꯁꯦ ꯈꯔ ꯑꯗꯨꯝ ꯌꯥꯝꯃꯦ
ꯃꯃꯥ ꯍꯥꯎ ꯑꯉꯥꯡꯁꯨ
ꯑꯉꯥꯡꯁꯨ ꯌꯥꯎꯔꯦ ꯑꯍꯟꯁꯨ ꯌꯥꯎꯔꯦ ꯌꯥꯎꯗꯣꯏꯅꯦ
ꯀꯪꯂꯥꯁꯦ ꯂꯥꯏꯐꯝ ꯀꯣ ꯃꯅꯤꯄꯨꯔꯒꯤ ꯁꯦꯡꯂꯕ ꯂꯥꯏꯐꯝꯁꯨ ꯑꯣꯏꯗꯥꯏꯅꯦ ꯃꯃꯥ ꯑꯝꯕꯨꯛ ꯆꯠꯇ꯭ꯔꯤꯕꯣ ꯍꯥꯟꯅ
ꯆꯠꯂꯦ ꯑꯗꯣ ꯃꯅꯨꯡꯗꯣ ꯆꯥꯎꯕꯅꯤꯅꯅꯦ
ꯍꯥ ꯄꯥꯄꯥ
ꯄꯨꯂꯞ ꯊꯨꯡꯅ ꯆꯠꯄ ꯉꯝꯗ꯭ꯔꯤꯕ
ꯂꯥꯏ ꯀꯩꯀꯥꯁꯨ ꯈꯨꯔꯨꯝꯗꯣꯏꯔꯕ
ꯂꯥꯏꯐꯝꯁꯤꯡꯗꯨꯗ ꯆꯪꯉꯒ ꯍꯥꯏꯐꯦꯠ ꯁꯨꯝ ꯂꯥꯏꯖꯨ ꯈꯔ ꯈꯣꯏꯔꯝꯕ ꯑꯗꯒꯤ ꯃꯅꯨꯡꯗ ꯀꯔꯤ ꯀꯔꯤ ꯂꯩꯕ ꯍꯥꯏꯐꯦꯠ ꯁꯨꯝ ꯆꯪꯉꯒ ꯌꯦꯡꯖꯦ ꯐꯤꯔꯥꯟ ꯇꯧꯕꯅꯤꯗ
ꯄꯨꯡ ꯀꯌꯥꯗꯒꯤ ꯀꯃꯥꯏꯅ ꯆꯠꯇꯣꯏꯅꯣ ꯄꯨꯡ ꯀꯌꯥꯗꯥꯏꯗ ꯆꯠꯂꯒ ꯃꯥꯏꯃꯥꯏ ꯇꯧꯕ
ꯑꯌꯨꯛꯇꯒꯤ ꯆꯠ ꯇꯥꯕ ꯆꯠꯂꯗꯤ ꯍꯥꯏꯗꯤ ꯃꯞ ꯐꯝꯗꯣ ꯌꯥꯝ ꯆꯥꯎꯕꯅꯤꯅꯅꯦ ꯊꯦꯡꯅ ꯆꯠꯂꯒꯗꯤ ꯍꯥꯏꯗꯤ ꯃꯇꯝꯗꯣ ꯃꯅꯨꯡꯗ ꯁꯨꯝ ꯆꯪꯉ ꯈꯣꯠꯂꯒ ꯎꯝ ꯆꯥꯎꯕꯅꯤꯅ ꯑꯗꯨꯝ ꯈꯔ ꯃꯇꯝꯗꯤ ꯑꯗꯨꯝ ꯂꯧꯔꯅꯤꯗꯅ
ꯎꯝ ꯑꯗꯨꯝ ꯀꯩꯅꯣ ꯇꯧꯗꯣꯏꯔꯕ ꯑ ꯆꯥꯛ ꯏꯁꯤꯡ ꯊꯣꯡꯉꯒ ꯄꯨꯗꯣꯏꯔꯥ ꯆꯥꯔꯒ ꯆꯠꯇꯣꯏꯔꯥ
ꯆꯥꯔꯒ ꯆꯠꯂꯅꯤ ꯑꯗꯨꯗꯤ ꯆꯥꯔꯒ ꯄꯨꯡ ꯅꯤꯄꯥꯟ ꯃꯈꯥꯏ ꯃꯥꯄꯟ ꯑꯗꯥꯏꯗ ꯇꯔꯥ ꯑꯗꯥꯏ ꯇꯔꯥꯕꯧ ꯃꯅꯨꯡꯗꯗꯤ ꯆꯠꯂꯒ
ꯑꯣ ꯀꯩꯅꯣꯒꯨꯝ ꯒꯥꯔꯤ ꯑꯆꯧꯕ ꯆꯠꯇꯣꯏꯔꯣ ꯅꯠꯇ꯭ꯔꯒ ꯒꯥꯔꯤ ꯅꯦꯛꯑꯒ ꯆꯠꯇꯣꯏꯔ
ꯒꯥꯔꯤꯁꯦ ꯌꯥꯝ ꯀꯟ ꯆꯥꯎꯕꯗꯤ ꯑꯣꯏꯔꯔꯣꯏ ꯍꯥꯏꯗꯤ ꯃꯤꯗꯣ ꯌꯥꯡꯈꯩ ꯍꯨꯝꯐꯨ ꯁꯨꯕ ꯅꯇꯝꯅꯤꯅꯕꯥ ꯃꯤ ꯈꯔ ꯑꯩꯈꯣꯏꯒꯤ ꯃꯤ ꯇꯔꯥꯃꯨꯛꯀꯤ ꯆꯥꯡ ꯆꯟꯕ
ꯑꯣ ꯑꯗꯨꯗꯤ ꯑꯣꯇꯣ ꯑꯃ ꯑꯗꯨꯝ ꯅꯦꯛꯑꯁꯨ ꯌꯥꯔꯅꯤꯗ
ꯑꯥꯎ
ꯑ ꯐꯖꯩ ꯍꯥꯏꯕꯅꯦ ꯏꯪꯅ ꯆꯤꯛꯅ ꯂꯩꯔꯒ ꯃꯅꯨꯡꯗꯁꯨ ꯌꯥꯝ ꯆꯥꯎꯋꯦ ꯍꯥꯏꯕꯅꯤ
ꯃꯅꯨꯡꯗꯁꯨ ꯑꯉꯥꯡꯒꯩꯒꯤ ꯁꯥꯟꯅꯕꯝ ꯈꯣꯠꯐꯝ ꯂꯣꯏ ꯂꯩ ꯍꯥꯏꯌꯦꯕ
ꯑꯗꯨꯗꯤ ꯑꯉꯥꯡꯈꯩꯁꯨ ꯍꯔꯥꯎꯖꯔꯅꯤ ꯃꯅꯨꯡꯗ ꯃꯥꯏꯕꯤ ꯀꯩꯀꯥꯁꯨ ꯂꯣꯏ ꯂꯩ ꯍꯥꯏꯗꯥꯏꯅꯦ
ꯂꯩ ꯍꯥꯏꯕꯅꯤ ꯂꯥꯏꯒꯤ ꯂꯥꯏꯒꯤ ꯃꯐꯝꯒꯤꯗ ꯂꯩꯕ ꯃꯥꯏꯕꯤꯁꯤꯡꯗꯨꯅ
ꯎꯝ ꯎꯝ ꯅꯣꯏꯒꯤꯗꯤ ꯃꯤ ꯀꯌꯥ ꯌꯨꯝ ꯃꯤ ꯀꯌꯥ ꯆꯥꯒꯦ ꯃꯤ ꯀꯌꯥ ꯂꯩꯒꯦ
ꯑꯩꯈꯣꯏ ꯃꯤ ꯇꯔꯦꯠ ꯂꯩꯌꯦ
ꯃꯤ ꯇꯔꯦꯠ ꯑꯍꯟ ꯀꯌꯥ ꯑꯉꯥꯡ ꯀꯌꯥ
ꯑꯍꯟꯁꯦ ꯑꯍꯟꯗꯗꯤ ꯑꯩꯈꯣꯏ ꯑꯍꯨꯝ ꯃꯔꯤ ꯑꯣꯏꯔꯦ ꯑꯉꯥꯡ ꯃꯆꯥꯗ ꯑꯍꯨꯝ ꯑꯃꯒ ꯑꯩꯈꯣꯏ ꯇꯔꯦꯠ ꯆꯥꯏ ꯅꯣꯏꯗꯤ ꯀꯌꯥ ꯆꯥꯒꯦ
ꯑꯩꯈꯣꯏꯒꯤꯗꯤꯅꯦ ꯑꯩꯈꯣꯏ ꯃꯔꯤꯅꯦꯕ ꯑꯣ ꯑꯗ ꯑꯩꯈꯥꯟ ꯀ ꯀꯥꯃꯦ ꯕꯕꯥ ꯍꯣꯏ ꯀꯩꯍꯣꯏ ꯄꯥꯔꯒꯗꯤ ꯃꯤ ꯇꯔꯥꯃꯨꯛꯅꯦꯕ ꯍꯧꯖꯤꯀꯤꯅꯦꯗꯤ ꯑꯗꯨꯈꯣꯏ ꯃ ꯆꯥꯏ ꯀꯩꯀꯩ ꯇꯧꯔꯤꯒꯦ ꯏ ꯅꯨꯄꯥꯍꯣꯏ
ꯑꯩꯈꯣꯏ ꯅꯨꯄꯥꯗꯤ ꯂꯥꯏꯒꯤ ꯇꯧꯋꯦ ꯑꯩꯅ ꯐꯨꯔꯤ ꯇꯨꯔꯦ
ꯅꯣꯡꯃꯗꯣ ꯐꯨꯔꯤꯠ ꯃꯤꯒꯤ ꯑꯣꯗꯔ ꯑꯣꯏꯅ ꯇꯧꯔꯤꯔꯣ ꯅꯠꯇ꯭ꯔꯒꯅ ꯁꯥꯒꯤ ꯑꯣꯏꯅ ꯇꯨꯖꯔꯤꯔꯥ
ꯃꯤꯒꯤ ꯑꯣꯗꯔ ꯇꯨꯕꯅꯦ ꯍꯥꯏꯗꯤ ꯄꯨꯂꯞ ꯄꯨꯂꯞ ꯊꯥꯕ ꯕꯖꯥꯔꯒꯤ ꯀꯩꯒꯤ ꯑꯗꯒꯤ ꯁꯣꯔꯨꯝꯒꯤ ꯀꯩ ꯊꯥꯕ
ꯎꯝ ꯅꯣꯡꯃꯗ ꯀꯌꯥꯝ ꯀꯌꯥꯝꯗꯤ ꯇꯨꯕ ꯉꯝꯃꯦ
ꯅꯣꯡꯃꯗ ꯐꯖꯅ ꯄꯝꯕꯗ ꯐꯨꯔꯤꯠ ꯇꯔꯥꯒ ꯃꯥꯊꯣꯏꯅꯤꯊꯣꯏꯗꯤ ꯑꯗꯨꯝ ꯇꯨꯏ
ꯐꯨꯔꯤꯠ ꯃꯁꯤꯡꯗ ꯑꯣꯏꯅ ꯁꯥꯔꯤꯔꯥ ꯅꯣꯏꯒꯤ ꯄꯩꯁꯥꯁꯦ
ꯑꯥ ꯐꯨꯔꯤꯠ ꯃꯁꯤꯡꯗ
ꯑꯩ ꯅꯨꯄꯥꯗꯤ ꯂꯥꯏꯒꯤ ꯇꯧꯔꯕꯅꯤꯅ ꯂꯥꯏ ꯍꯔꯥꯎꯕ ꯀꯩꯀꯥꯁꯨ ꯂꯣꯏ ꯆꯠꯂꯦ ꯑꯗꯨꯝ
ꯑꯂꯦ
ꯑꯗꯨꯗꯤ ꯂꯥꯏ ꯍꯔꯥꯎꯕꯒꯤ ꯐꯤꯔꯣꯜ ꯀꯔꯤ ꯀꯔꯥ ꯃꯥꯒꯤ ꯇꯣꯉꯥꯟꯅ ꯑꯃꯨꯛ ꯂꯣꯏꯅ ꯊꯝꯃꯝꯃꯅꯤ
ꯊꯝꯃꯦ
ꯄꯈꯠꯄ ꯐꯖꯅ ꯃꯦꯟꯇꯦꯟ ꯇꯧꯗ꯭ꯔꯗꯤ ꯌꯥꯔꯝꯃꯔꯣꯏꯕ ꯂꯥꯏꯒꯤꯅꯤꯅ ꯁꯦꯡꯅ ꯊꯝꯕ ꯈꯣꯠꯄ ꯅꯠꯇ꯭ꯔꯥ
ꯍꯣꯏ
ꯁꯨꯠꯁꯦ ꯀꯔꯝ ꯀꯔꯝꯕ ꯗꯤꯖꯥꯏꯟꯣ ꯇꯨꯔꯤꯁꯦ ꯕ꯭ꯂꯥꯎꯁꯀꯨꯝꯕꯁꯨ ꯇꯨꯕ꯭ꯔꯥ ꯃꯇꯝ ꯃꯇꯝꯒꯤꯔ ꯁꯤꯖꯟ ꯅꯥꯏꯕ꯭ꯔꯥ ꯀꯃꯥꯏ ꯀꯃꯥꯏꯅ ꯇꯧꯒꯦ
ꯕ꯭ꯂꯥꯎꯁꯁꯨ ꯑꯗꯨꯝ ꯇꯨꯏ ꯇꯣꯞꯁꯨ ꯑꯗꯨꯝ ꯇꯨꯏ ꯗꯒꯤ ꯀꯥꯂꯦꯟ ꯑꯩꯈꯣꯏꯒꯤ ꯁꯥꯔꯀꯥꯟꯗ ꯂꯤꯠꯄꯒꯤ ꯑꯩꯈꯣꯏꯒꯤ ꯑꯌꯨꯗꯥꯡ ꯂꯤꯠꯄꯒꯤ ꯑꯗꯨꯒꯨꯝꯕ ꯑꯗꯨꯝ
ꯍꯧꯖꯤꯛꯀꯥꯟꯒꯤ ꯌꯥꯝ ꯂꯤꯅꯤꯛꯅꯕ ꯂꯪꯗꯝꯝꯒꯤ ꯪ ꯐꯤ ꯀꯥꯂꯦꯟꯗ ꯏꯪ ꯏꯪ ꯂꯥꯎꯕꯗꯣ ꯑꯗꯨ ꯅꯨꯡꯉꯥꯏꯕꯗꯣ ꯂꯤꯠꯄ ꯑꯣ ꯑꯗꯨꯝꯕꯁꯨꯅꯦꯕꯀꯣ ꯑꯗꯨꯏꯁꯦ ꯕ꯭ꯂꯥꯎꯖꯁꯨꯅꯦꯕ ꯑꯗꯣ ꯃꯣꯏꯅ ꯑꯗꯨꯝ ꯀꯛꯑꯒ ꯄꯤꯔꯛꯏꯦ ꯅꯣꯏꯅ ꯇꯨꯕ ꯈꯛꯇꯅꯥ ꯅꯠꯇ꯭ꯔꯒ ꯀꯛꯄꯁꯨ ꯅꯣꯏꯅ ꯇꯧꯖꯩꯔꯥ ꯀꯃꯥꯏꯅ ꯇꯧꯋꯤꯅꯣ
ꯃꯣꯏꯅ ꯀꯛꯑꯒ ꯄꯤꯔꯛꯑꯦ ꯑꯗꯨꯒ ꯑꯩꯅ ꯇꯨꯕ ꯈꯛꯇꯅꯤ
ꯑꯗꯨ ꯇꯨꯕ ꯈꯣꯠꯄꯒꯤ ꯀꯩꯅꯣ ꯑꯣꯏꯇꯥꯥꯟꯗꯗꯤ ꯃꯣꯏ ꯂꯣꯏ ꯄꯦ ꯂꯪ ꯀꯩꯀꯥꯁꯨ ꯂꯣꯏ ꯄꯦꯜꯑꯦꯕ
ꯑꯥ ꯑꯩꯈꯣꯏꯅ ꯄꯨꯊꯣꯛꯆꯕꯁꯨ ꯌꯥꯎꯋꯦ ꯂꯪꯗꯤ
ꯌꯥꯝ ꯐꯩꯅꯦ ꯑꯗꯨꯗꯤ ꯕꯨꯗꯤ ꯀꯪꯂꯥꯗ ꯆꯠꯇꯣꯔ ꯑꯗꯨꯗꯤ ꯍꯌꯦꯡ ꯅꯠꯇ꯭ꯔꯣ ꯁꯟꯗꯦꯁꯦ
ꯑꯧ ꯃꯥꯅꯦ ꯍꯌꯦꯡ ꯁꯟꯗꯦꯟ
ꯌꯦ ꯆ ꯇꯨꯖ
ꯑꯥꯎ
ꯑꯗꯨꯗꯤ ꯀꯪꯂꯥꯗ ꯆꯠꯄꯗꯨ ꯅ ꯀꯩꯅꯣ ꯐꯅꯦꯛ ꯀꯩꯀꯥ ꯑꯗꯨꯝ ꯁꯦꯠꯇꯨ ꯅꯠꯇ꯭ꯔꯣ ꯂꯥꯏꯒꯤ ꯀꯩꯅꯣꯅꯤꯅ
ꯐꯅꯦꯛꯇꯤ ꯑꯗꯨꯝ ꯃꯆꯨ ꯑꯃꯍꯦꯛꯇ ꯑꯗꯨꯝ ꯁꯦꯠꯄ ꯌꯥꯏꯗ
ꯎꯝ ꯑꯣ ꯃꯆꯨ ꯐꯅꯦꯛ ꯁꯨꯠꯇꯤ ꯁꯦꯠꯇꯣꯏ ꯑꯣꯏꯔꯝꯅꯤ
ꯑꯝ
ꯑꯗꯣ ꯒꯥꯔꯤ ꯅꯨꯡꯅꯤ ꯋꯥꯏꯕ ꯈꯣꯠꯄꯒꯤꯗꯨꯗꯤ ꯍꯥꯟꯅ ꯍꯥꯏꯅ꯭ꯔꯔꯕ ꯅꯠꯇ꯭ꯔꯣ ꯍꯌꯦꯡ ꯑꯗꯨꯝ
ꯍꯌꯦꯡ ꯑꯗꯨꯝ ꯋꯥꯏꯔꯅꯤ
ꯑꯦ ꯑꯗꯨꯝ ꯉꯥꯏꯗꯤ ꯑꯗꯨꯝ ꯐꯪꯕ ꯅꯠꯇ꯭ꯔꯥ
ꯑꯥꯎ
ꯑꯗꯨꯅꯦ ꯈꯔ ꯉꯟꯅ ꯑꯗꯨꯝ ꯂꯣꯏꯁꯤꯜꯂꯒ ꯆꯝꯐꯜꯄꯥꯏ ꯅꯠꯇ꯭ꯔ
ꯑ
ꯐꯒꯠꯂꯝꯅꯤꯅ
ꯅꯨꯡꯁꯥꯒ ꯁꯥꯔꯛꯇ꯭ꯔꯤꯉꯩ ꯑꯗꯨ ꯆꯥꯛꯆꯥꯥꯗꯕꯤ ꯌꯥꯗ ꯆꯥꯛ ꯏꯁꯤꯡ ꯊꯣꯡꯉ ꯈꯣꯠꯂꯒ ꯄꯨꯕꯗꯨꯁꯨ ꯂꯥꯏꯐꯝꯒꯤꯅꯤꯅ ꯍꯦꯛ ꯅꯨꯡꯉꯥꯏꯇꯦꯗꯅꯀꯣ
ꯑꯥ ꯏꯁꯤꯡ ꯆꯥꯔꯒ ꯃꯕꯥꯥꯏ ꯁꯪꯅ ꯊꯕꯛ ꯏꯟꯈꯥꯡ ꯂꯣꯏꯁꯤꯜꯂꯝꯃꯒ
ꯑꯥꯎ
ꯅꯨꯡꯁꯥꯁꯨ ꯌꯥꯝ ꯀꯟꯅ ꯁꯥꯒꯠꯂꯛꯇ꯭ꯔꯤꯉꯩꯒꯤꯗꯨꯗ
ꯑꯝ
ꯑꯣ ꯑꯥꯗ ꯌꯧꯈ꯭ꯔꯒꯕꯨꯗꯤ ꯎ ꯎ ꯀꯩꯀꯥ ꯃꯌꯥꯝ ꯃꯅꯨꯡꯗꯕꯨꯗꯤ ꯎ ꯋꯥ ꯀꯩꯀꯥ ꯃꯌꯥꯝ ꯍꯧꯋꯦ ꯍꯥꯏꯕꯅꯦꯕ
ꯍꯧꯋꯦ ꯃꯅꯨꯡꯗꯕꯨꯗꯤ ꯀꯩꯁꯨ ꯁꯥꯕꯗꯤ ꯑꯣꯏꯔꯔꯣꯏ ꯎꯝ
ꯑꯗꯨ ꯃꯣꯏ ꯀꯪꯂꯥ ꯃꯅꯨꯡꯗꯨꯁꯨ ꯃꯣꯏ ꯀꯩꯅꯣꯁꯦ ꯏ ꯔꯤꯛꯁꯣꯒꯨꯝꯕ ꯀꯩꯅꯣꯝꯃ ꯑꯗꯨ ꯃꯅꯨꯡꯗ ꯑꯗꯨꯝ ꯌꯦꯡꯅꯕ
ꯃꯅꯨꯡꯒꯤ ꯑꯥ ꯃꯅꯨꯒꯤ ꯆꯥꯎꯕꯅꯤꯅ ꯑꯗꯨꯒꯤ ꯃꯌꯥꯝꯗꯣ ꯀꯣꯏꯅꯅꯕꯒꯤ ꯒꯥꯔꯤ ꯂꯩꯒ ꯍꯥꯏ
ꯁꯥꯏꯀꯜ
ꯁꯥꯏꯀꯜ ꯊꯧꯐꯝ ꯑꯩꯈꯣꯏꯅ ꯁꯥꯏꯀꯜ ꯊꯧ ꯆꯠꯆꯒꯦ ꯍꯥꯏꯔꯁꯨ ꯁꯥꯏꯀꯜ ꯊꯧꯕꯐꯝ ꯑꯃꯁꯨ ꯂꯩꯌꯦꯕ
ꯑꯗꯨꯅꯦ ꯆꯥꯎꯕꯅꯤꯅ ꯑꯉꯥꯡꯈꯩꯁꯨ ꯈꯣꯡꯅ ꯌꯦꯡꯕꯗꯤ ꯉꯝꯕꯗꯅ ꯋꯥꯅꯤꯕ
ꯑ
ꯑꯗꯨꯒꯨꯝꯕ ꯐ ꯑꯩꯌꯦ ꯃꯣꯏ ꯑꯗꯨꯃꯥꯏꯅ ꯒꯥꯔꯤꯒ ꯊꯝꯃꯒ ꯑꯗꯒꯤ ꯁꯥꯏꯀꯜꯒꯨꯝꯕ ꯊꯝꯃꯒ ꯌꯦꯡꯉ ꯊꯧꯔꯒ ꯑꯗꯨ ꯑꯣꯏꯇꯥꯔꯗꯤ ꯀꯣꯏꯕꯗꯣ ꯊꯨꯡꯉꯦꯗꯅ
ꯅꯠꯇ꯭ꯔꯗꯤ ꯈꯣꯡꯅ ꯆꯠ ꯂꯩꯔꯗꯤ ꯃꯇꯝꯗꯨꯁꯨ ꯌꯥꯝ ꯀꯨꯏꯅ ꯆꯪꯉꯤꯗꯅ
ꯀꯨꯏꯅꯁꯨ ꯆꯪꯉꯤ ꯋꯥꯁꯨ ꯋꯥꯏ ꯑꯉꯥꯡꯗ ꯑꯉꯥꯡꯈꯩꯁꯨ ꯌꯥꯎꯗꯣꯏꯅꯤꯅ ꯀꯨꯝꯁꯨ ꯀꯝ ꯃꯣꯏꯗ
ꯅꯨꯡꯁꯥꯒ ꯁꯥꯒꯠꯂꯛꯄꯒ
ꯇꯤꯛꯀꯦꯠꯁꯨ ꯀ ꯀꯛꯛꯇꯥꯏꯅꯦ ꯆꯪꯕꯗꯣ
ꯇꯀꯦꯠ ꯀ ꯑꯦ ꯇꯤꯀꯦꯠ ꯀꯦ
ꯇꯤ ꯀꯦꯠꯇꯄꯥꯒꯦ ꯇꯔ ꯍꯥꯏꯔ ꯀꯅ
ꯇꯤꯛꯀꯦꯠꯁꯦ ꯂꯨꯄꯥ ꯇꯔꯥꯔ ꯀꯨꯜꯂꯛꯑꯣꯏ ꯍꯥꯏꯕꯅꯤ
ꯑꯩꯈꯣꯏ ꯆꯠꯊꯗꯣꯔꯦ ꯋꯥꯈꯜ ꯅꯨꯡꯉꯥꯏꯅ ꯂꯩꯔꯦ ꯑꯗꯨꯗꯤ
ꯑꯥꯎ ꯋꯥꯈꯜ ꯅꯨꯡꯉꯥꯏ ꯂꯩꯔꯦ ꯍꯌꯦꯡ ꯀꯣꯏ ꯆꯠꯇꯣꯣꯔꯦꯅ
ꯍꯣꯏ ꯍꯣꯏ ꯐꯔꯦ ꯐꯔꯦ ꯑꯗꯨꯗꯤ ꯍꯌꯦꯡ ꯆꯠꯅꯕ ꯀꯩ ꯀꯩꯅꯣ ꯅꯣꯏ ꯔꯦꯗꯤ ꯇꯧꯗꯅ ꯉꯁꯤꯗꯒꯤ ꯂꯣꯏꯁꯤꯟꯗꯅ ꯈꯣꯠꯇꯅ ꯇꯧꯔꯣ ꯗ꯭ꯔꯦꯁ ꯅꯨꯡꯕꯗꯣ ꯍꯣꯏ ꯊꯝꯃꯒꯦꯀꯣ ꯑꯗꯨꯗꯤ
ꯑ